ꯍꯂꯣ ꯐꯅꯦꯖꯤ ꯌꯥꯏ ꯌꯥꯏ ꯋꯥꯔꯤ ꯑꯁꯤꯗ ꯑꯅꯣꯏꯕ ꯄꯥꯝ ꯐꯣꯟ ꯇꯧꯔꯛꯏ ꯏꯃ ꯋꯥꯔꯤꯗꯨ ꯁꯥꯟꯅꯒꯤ ꯍꯜꯂꯣ
ꯑꯩ ꯅꯣꯏꯗ꯭ꯔꯦ ꯏꯕꯨꯡꯉꯣ
ꯏ ꯏꯁ ꯅꯪ ꯅꯣꯏꯣꯏꯗ꯭ꯔꯦ
ꯃꯤꯗ
ꯁꯃꯨꯅ ꯃ ꯏꯇꯦꯟ ꯇ ꯏꯔ ꯏꯃꯂ ꯇ ꯍꯥꯏ ꯑꯗꯨꯅꯤ
ꯀꯅꯣ ꯁꯃꯨ ꯍꯥꯏꯗꯨꯗꯤ ꯃꯁꯥ ꯑꯗꯨꯝ ꯐꯔ ꯂꯩꯔꯕꯅꯤꯅꯦ ꯁꯃꯨꯗꯤ ꯅꯣꯏꯕ ꯅꯠꯇꯦꯅꯦ
ꯎꯝ ꯅꯣꯏꯕꯅꯤ ꯁꯃꯁꯦ ꯅꯣꯏꯕ
ꯅꯣꯏꯕ ꯅꯠꯇꯦ ꯄꯦꯟꯗꯥꯒꯨꯝꯕꯗꯨꯅꯤ ꯑꯉ ꯑꯣꯏꯕ ꯍꯥꯏꯁꯦ ꯅꯪ ꯃꯥꯟꯕꯗꯨꯣ ꯄꯦꯟꯗꯥꯥꯛ ꯑꯗꯣ
ꯑꯣꯄꯦꯟꯗ
ꯎꯝ
ꯄꯦꯟꯗꯥ ꯄꯦꯟꯗꯥ ꯀꯣꯠ
ꯄꯅꯣꯉ ꯆ ꯑꯕ ꯅꯨꯡꯣꯏꯕꯗꯩ ꯀꯩꯗꯩ
ꯐꯃꯤ ꯕꯥꯏ ꯕꯥꯏ ꯑꯁ ꯁꯦꯡꯅ ꯍꯥꯏꯒꯦ
ꯅꯪꯒꯤ ꯅꯪꯒꯤ ꯀꯔꯤ ꯑꯥꯔꯖꯦꯟꯇꯤꯅꯥꯗꯁꯨ
ꯍꯣꯏ ꯑꯥꯔꯖꯦꯟꯇꯤꯅꯥꯁꯨ ꯂꯧꯗꯧ ꯃꯥꯟꯗꯦ ꯍꯟꯗꯛꯄꯨꯗꯤ ꯑꯗꯨ ꯈꯪꯗꯦ ꯍꯟꯗꯛꯀꯤ ꯋꯥꯔꯀꯞꯁꯤ ꯀꯌꯥꯃꯦꯟ ꯇꯥꯗꯦ
ꯁꯨꯝ ꯆꯪꯉꯛꯇꯧꯕ ꯀꯥꯡꯕꯨꯁꯦ
ꯂꯥꯏꯅꯥꯇꯣ ꯎꯔꯁꯤ ꯈꯪꯉꯁꯦ
ꯗꯥꯏꯔꯦꯛ ꯍꯥꯏ ꯉꯝꯗ꯭ꯔꯦꯀꯣ ꯍꯥꯏ ꯉꯝꯗꯦꯗ ꯂꯧꯗꯧꯕꯗꯨꯗꯤ ꯈꯪꯗꯦꯕ ꯇꯁꯦꯡꯅ ꯍꯥꯏꯗꯤ ꯃꯤꯉꯩꯗꯨꯅꯦ ꯅꯍꯥꯟ ꯉꯥꯛꯇꯁꯨ ꯑꯣꯏꯔꯦ ꯑꯗꯨꯒ ꯃꯣꯏꯒꯤ ꯐꯖꯕ ꯉꯇ ꯇꯅꯦꯕ ꯑꯗꯣ ꯐꯖꯕ ꯑꯣꯏꯔꯁꯨ ꯑꯩꯈꯣꯏꯒꯤ
ꯀꯩꯅ ꯑꯣꯏꯔꯝꯅꯤꯅꯦ ꯑꯃ ꯏꯁꯄꯦꯟ ꯈꯜꯅꯤ ꯃꯣꯏꯗꯣ
ꯌꯦꯁꯔ
ꯏꯁꯄꯦꯟꯁꯨ ꯑꯗꯨꯝ ꯂꯤꯡꯕꯕꯨꯗꯤ ꯂꯤꯡꯉꯦꯗ ꯄ꯭ꯂꯦꯌꯔ ꯑ ꯑꯗꯨ
ꯂꯤꯡꯉꯦꯕ ꯅꯍꯥꯟ ꯉꯥꯛꯇꯅꯦꯕ ꯏꯁꯄꯦꯟ ꯂꯤꯡꯉꯤ ꯏꯪꯂꯦꯟ ꯂꯤꯡꯉꯤꯀꯣ ꯅꯍꯥꯟ ꯉꯥꯛꯇꯅꯦ ꯍꯥꯏ ꯕꯥꯔꯖꯤꯟꯒꯤꯁꯨ ꯍꯧꯁꯦ ꯍꯧꯖꯤ ꯀꯁꯨꯨ ꯃ ꯌꯥꯗ ꯂꯨꯅ ꯄꯦꯌꯥꯔ ꯑꯗꯒꯤ ꯔꯦꯃꯦꯗꯤ ꯄꯦꯌꯥꯔ ꯀꯩ ꯃꯌꯥꯝ ꯌꯥꯎ ꯍꯥꯏꯗꯣ
ꯃ ꯍꯔ ꯀꯦꯅ ꯁꯥꯟꯅꯔꯝꯃꯔꯣꯏꯗ ꯍꯧꯖꯤꯛ ꯁꯥꯟꯅꯔꯤꯕꯅꯦ
ꯀ ꯁꯥꯟꯅꯔ ꯁꯥꯟꯅꯅꯤ
ꯑ
ꯂꯤꯡꯉꯦꯕ ꯂꯣꯏꯅ ꯂꯤꯡꯉꯦꯕ ꯍꯕꯕꯨ ꯁꯥꯟ ꯁꯤ ꯃꯌꯥꯝꯁꯤ
ꯃꯥꯅꯤ ꯃꯥꯅꯤ ꯃꯥꯗ
ꯑꯩꯈꯣꯏꯒꯤ ꯁꯥꯔ ꯍꯣꯏꯁꯨ ꯂꯤꯡꯉꯦꯕ ꯑꯩꯈꯣꯏ ꯄꯨꯗꯨ ꯀ ꯆ ꯑꯗꯨꯝ
ꯄꯣꯇꯨꯒꯜ ꯑꯁ ꯀ꯭ꯋꯥꯇꯔꯐꯧ ꯆꯥꯡ ꯅꯨꯡꯉꯥꯏꯖꯕ ꯇꯤꯝꯅꯦꯕꯨ
ꯍ ꯍꯦ ꯍꯦ ꯂꯥꯏ ꯍꯜꯂꯧ ꯍꯣꯏꯕ
ꯁꯣꯝꯗ ꯌꯦꯡꯉꯦꯅ ꯃꯤꯡ ꯃꯥꯟꯅꯕ ꯑꯝꯇ ꯈꯥꯟꯅ ꯌꯦꯡꯉꯦꯅ ꯕꯣꯝꯕꯥꯁꯇꯤꯛ ꯁꯥꯏꯠ ꯍꯥꯏ ꯇꯧꯁꯜꯂꯛꯑꯦ ꯑꯣ
ꯂꯥꯏꯔꯦ ꯂꯧꯅꯨ ꯏꯕꯨꯡꯉꯣ ꯀꯥꯔꯛꯀꯅꯤ ꯑꯗꯨꯝ ꯗ꯭ꯔ ꯗ ꯂ
ꯑꯔꯣ ꯋꯥꯂꯣ ꯦꯡ ꯀꯥ ꯀꯌꯥꯧ ꯀꯥꯗꯅ
ꯍ ꯇꯨꯈꯤꯗꯣꯏꯁꯤꯕꯨꯡꯉꯣ ꯅꯥꯕ ꯂꯤꯛ꯭ꯔ ꯂꯤꯛ ꯅꯪ ꯑꯥꯔꯖꯦꯟꯇꯤꯅꯥꯗ ꯋꯥꯏ ꯍꯥꯏ ꯑꯅꯥꯒꯤ ꯍꯥꯏꯈꯤꯕ ꯑꯃ ꯂꯤꯛ ꯂꯤꯛꯇꯤ ꯀꯔꯥꯅꯤꯀꯣ ꯂꯤꯛꯇꯤ ꯑꯅꯤ ꯈꯟꯗꯣꯛꯅꯦ ꯀꯔꯥꯅꯤꯗꯅ ꯑꯗꯨꯒ ꯂꯤꯛ ꯍꯦꯛ ꯂꯣꯏꯕꯒꯦꯛ ꯇꯨꯗꯕ ꯌꯧꯅ ꯑꯩꯌꯥꯁꯦ
ꯊꯥꯕꯤꯕꯅꯦꯕ ꯕꯖꯥꯔ ꯊꯥꯕꯤꯕ
ꯀꯩ ꯊꯥꯕꯤ
ꯇꯨꯡꯗꯣ
ꯅꯨꯡꯇꯤꯟꯗꯨ ꯌꯥꯗ꯭ꯔꯦꯕ ꯑꯥꯔꯖꯦꯟꯇꯤꯅꯥꯛꯇꯣ ꯑꯥꯔꯖꯦꯟꯇꯤꯅꯥꯗꯣ ꯃꯥꯅꯤ ꯂꯣꯏ ꯀꯩ ꯑꯣꯏꯗꯣꯏ ꯍꯥꯏꯗꯦꯕ
ꯆꯁ ꯃꯥꯇꯅꯤꯁ ꯍꯣꯏ ꯃꯥꯇꯅꯤꯁ ꯍꯣꯏ ꯃꯥꯀꯣ ꯊꯪꯗꯦ ꯃꯣꯏꯗ
ꯑꯩ ꯇꯔꯝꯅꯦꯕ ꯃꯤꯦꯁꯤ ꯁꯣꯏꯗ꯭ꯔꯦ
ꯐ꯭ꯔꯃꯤꯇ꯭ꯔ
ꯀꯩꯗꯔ ꯀꯩꯅꯃꯣ ꯃꯖꯤ ꯃꯖꯤ ꯕꯣꯟ ꯍꯥꯟꯅꯒꯤ ꯇꯥꯏꯞꯇꯣ ꯑꯩ ꯀꯣꯏ ꯌꯦꯟ ꯌꯦꯟ ꯉꯝꯗ꯭ꯔꯔꯤ ꯀꯩꯅꯣ ꯍꯅꯨꯔꯝꯅꯤꯅ ꯍꯣꯏ ꯑꯩꯈꯣꯏ ꯍꯥꯏꯗꯤ ꯍꯥꯟꯅꯗꯤ ꯅꯍꯥ ꯑꯣꯏꯔꯤꯉꯩꯗꯗꯤ ꯃꯩ ꯆꯠꯂꯤꯀꯣ ꯒꯣꯟ ꯍꯩꯇꯕ ꯃꯤꯗꯤ ꯌꯣꯡ ꯍꯩꯅꯤꯡ ꯉꯥꯛꯇꯅꯤ ꯑꯗꯨꯒ ꯍꯧꯖꯤꯛꯇꯤ ꯍꯜꯟꯅꯔꯕꯃꯤꯅ ꯌꯥꯗ꯭ꯔꯦꯕ ꯆꯃꯅꯦꯅ ꯀꯣꯏ ꯔꯣꯅꯥ ꯑꯗꯨ ꯖ ꯃꯥꯟꯅꯦ ꯍꯥꯏ ꯅꯍ ꯑꯣꯏ ꯃꯩꯅꯦ ꯍꯧꯖꯤꯛꯇꯤ ꯃꯥ ꯍꯣꯏ ꯑꯅꯤ ꯈꯂ ꯇꯏꯦ
ꯅꯪ ꯁꯨꯔꯃꯥꯟꯗ ꯐꯦꯉꯅꯦꯕꯗꯁꯨꯣ
ꯃꯥꯅꯤ ꯀꯩꯅꯣꯅꯦ ꯑꯩꯗꯤ ꯐꯦꯟ ꯍꯥꯏꯁꯦ ꯑꯩꯒꯤ ꯐꯦꯟꯁꯤꯗꯤꯅꯦ ꯑꯩ ꯃꯦꯁꯤꯁꯨ ꯃꯦꯁꯤꯁꯨ ꯄꯥꯝꯃꯤ ꯔꯣꯅꯥꯜꯗꯣꯁꯨ ꯄꯥꯝꯃꯤ ꯌꯥꯃꯥꯟꯁꯨ ꯄꯥꯝꯃꯤ ꯂꯣꯏ ꯄꯥꯝꯃꯤ ꯑꯗꯨꯗ ꯑꯃ ꯈꯜꯂꯣ ꯍꯥꯏꯔ ꯀꯥꯟꯗꯗꯤ ꯑꯩ ꯑꯩꯈꯣꯏ ꯑꯃ ꯑꯗꯨꯝ ꯈꯟꯈꯤꯅꯦ
ꯑꯗꯣ ꯈꯥꯟꯒꯤꯅꯦꯕ
ꯈꯪꯈꯤꯅꯦꯕ ꯕꯣꯟꯗꯤ ꯂꯣꯏ ꯍꯩ ꯉꯥꯛꯇꯅꯦꯕ ꯕꯣꯟ ꯍꯩꯇꯦꯗ ꯀꯅꯥꯝ ꯍꯥꯏꯔ ꯕꯣꯟ ꯍꯩꯕꯩ ꯉꯥꯛꯇꯅꯤꯀꯣ ꯃꯃꯤꯡ ꯆꯠꯂꯤꯁꯦ ꯕꯣꯟꯗꯤ ꯂꯣꯏꯅ ꯍꯩ ꯉꯥꯛꯇꯣꯏꯅꯤ ꯑꯗꯨꯗ ꯑꯃ ꯈꯜꯂꯣ ꯍꯥꯏꯔꯀꯥꯟꯗ ꯅꯣꯏ ꯃꯤ ꯅꯪꯁꯨ ꯑꯃ ꯈꯜꯂꯣ ꯍꯥꯏꯔ ꯃꯤꯁꯤ ꯈꯜꯂꯤꯁꯤꯅ ꯑꯗꯨꯃꯥꯏꯅ ꯑꯃꯈꯜꯂꯣ ꯍꯥꯏꯔꯀꯥꯟꯗ ꯈꯪꯈꯤꯗꯣꯏꯅꯦꯕ ꯑꯗꯨ ꯈꯪꯕ꯭ꯔꯥ ꯌꯥꯝ ꯀ ꯈ꯭ꯋꯥꯏ ꯄꯥꯝꯃꯤꯕ ꯑꯗꯨ ꯍꯥꯏ ꯀꯥꯟꯗ ꯑꯩ ꯈꯟꯗꯣꯏꯅꯦꯕ ꯑꯗꯨꯗ ꯣꯜ ꯃꯤ ꯂꯣꯏꯗꯦ ꯅꯣꯏꯗꯤ ꯃꯤ ꯂꯩꯗꯅ ꯑꯦ ꯅꯣꯏ ꯁꯤꯗꯤ ꯕꯣꯟꯩ ꯍꯩ ꯍꯩꯇꯕꯗꯨꯣꯗꯥ ꯑꯗꯨ ꯑꯗꯥꯡ ꯇꯧꯅꯩꯗꯅ ꯕꯣꯟ ꯍꯩꯇꯕꯩꯩꯅꯗ꯭ꯔꯥ ꯀꯩꯅꯣ ꯇꯧꯔꯤꯗꯣ ꯍꯥꯏꯔ ꯍꯥꯏꯔꯛꯀꯅꯦꯕ ꯑꯗꯨ ꯃꯤꯅ ꯀꯣ ꯕꯣꯟ ꯐꯠꯇꯕꯩ ꯅꯠꯇꯦꯀꯣ ꯕꯣꯟꯗꯨ ꯃꯩ ꯉꯥꯛꯇꯅꯤ ꯍꯩꯔ ꯍꯔꯤ ꯀꯥꯡꯕꯨꯁꯦ ꯀꯣ ꯑꯃꯝꯇ ꯉꯝꯅꯕ ꯅꯠꯇꯦ ꯑꯗꯨꯒ ꯃꯁꯥꯒꯤ ꯑꯄꯥꯝꯕꯗꯨ ꯍꯥꯏ ꯀꯥꯟꯗ ꯑꯦ ꯂꯣꯏꯅ ꯍꯩ ꯕꯣꯠ ꯍꯩ ꯑꯗꯨꯒ ꯑꯩꯒꯤ ꯑꯄꯥꯝꯕꯗꯤ ꯁꯤꯅꯤ ꯑꯩ ꯏꯁꯥꯅ ꯄꯥꯝꯖꯔꯨꯕꯗꯨꯒꯤ ꯁꯤꯅꯤꯗ ꯍꯥꯏꯒꯗꯕꯅꯦꯕ ꯅꯣꯏꯗꯤ ꯍꯥꯏꯏꯒ ꯀꯤꯒꯒꯤ ꯂꯤꯒꯅꯦꯕ ꯑꯉꯥꯎꯕꯒꯤ ꯇꯥꯏꯞꯇ
ꯃꯥꯅꯦ꯫
ꯁꯤ ꯎꯕꯣꯅꯤ ꯀ ꯍꯥꯏꯗꯣꯏꯅꯣ ꯍꯥ ꯃꯤꯦꯁꯤꯕꯨꯕ ꯍꯩꯇꯦ ꯀꯅ ꯍꯥꯏꯗꯣꯏꯅꯣ ꯑꯗꯣ ꯑꯩꯈꯣꯏ ꯈꯜꯂ ꯍꯥꯏ ꯀꯥꯟꯗꯅꯦ ꯑꯩꯈꯣꯏ ꯑꯃꯗ ꯑꯣꯏꯒꯤꯅꯦꯕ ꯏꯁꯥꯅ ꯄꯥꯝꯃꯨꯕꯗꯨꯅ
ꯃꯥꯅꯦ ꯃꯥꯅꯦ
ꯑ ꯔꯣꯅꯥꯟꯗꯣꯁꯨ ꯄꯨꯅꯥꯤ ꯍꯥꯏꯔ ꯔꯣꯅꯥꯗꯣꯁꯨ ꯄꯨꯅꯇ ꯕ ꯂꯩꯇꯕꯩ ꯑꯣꯏꯔꯝꯃꯅꯤ ꯅꯥꯕ ꯄ꯭ꯔꯤꯊꯤꯕꯤ ꯈ꯭ꯋꯥꯏꯗ ꯕꯣꯟ ꯈ꯭ꯋꯥꯏ ꯌꯥꯝ ꯂꯩ ꯑꯗꯨ ꯌꯥꯝꯅ ꯃꯃꯤꯡ ꯆꯠꯂꯤ ꯑꯗꯨ ꯕꯣꯜ ꯍꯩꯇꯕꯅꯤꯅ ꯒꯣꯜ ꯍꯩꯗꯕ ꯃꯤꯅ ꯃꯃꯤꯡ ꯆꯠꯀꯗ꯭ꯔꯣ
ꯁꯔꯤ
ꯀꯩꯇꯕ ꯃꯤꯅ ꯑꯃꯨꯛ ꯃꯃꯤꯡ ꯆꯠꯀꯗ꯭ꯔꯣ
ꯋꯥꯟ ꯀꯣꯏ ꯁꯠꯇ ꯂꯩ
ꯀꯕꯣꯂꯤꯅ ꯀꯤꯀꯦꯠꯇ ꯐꯥꯎꯔꯏꯨꯣ ꯀꯤꯛꯀꯦꯠꯇꯨ ꯍꯩ ꯇꯧꯕꯤꯔꯛꯑꯣ ꯒꯣꯂ ꯌꯦ ꯍꯥꯏꯔꯣ
ꯕꯤꯔꯥꯠ ꯀꯣꯍꯂꯤꯁꯨ ꯕꯣꯜ ꯍꯩꯕꯅꯦꯍ
ꯍꯣꯏꯅꯦ ꯀꯔꯤꯅ ꯔ ꯣꯟ ꯍꯩ ꯔꯠ ꯣꯔꯤ ꯣꯟ ꯍꯩ ꯍꯗꯦ ꯑꯕꯅꯗꯤꯦ ꯏꯒꯤ ꯗꯤ ꯔꯥꯠ ꯀꯣꯍꯂ ꯂꯨꯛꯀꯤꯡ ꯔ ꯇꯧꯅꯤꯕ
ꯑꯣꯅꯦ ꯀ꯭ꯀꯦꯠ
ꯑꯗꯨ ꯂꯣꯏ ꯍꯩꯅꯤ ꯉꯥꯛꯇꯅꯦ ꯍꯥꯏꯕ ꯔꯥꯠ ꯀꯍꯂꯤ ꯈ ꯃꯤꯁꯨ ꯁ ꯄꯨ ꯍꯩ ꯇ꯭ꯔꯣ
ꯃꯥꯅꯦ
ꯃꯤ ꯃꯤꯒꯤ ꯑꯄꯥ ꯑꯃ ꯂꯩꯌꯦꯕ ꯃꯤ ꯗꯣꯅꯤ ꯐꯦꯟ ꯂꯩꯔꯤ ꯀꯣꯂꯤꯒꯤ ꯐꯤ ꯂꯩ ꯑꯗꯒꯤ ꯀꯩꯅꯣ ꯁꯖꯤꯟꯒꯤ ꯐꯤꯦꯟ ꯃꯌꯥꯝ ꯂꯩꯅꯤ ꯔꯣꯜꯗꯣ ꯐꯤꯅ ꯖꯤꯗꯤ ꯃꯁꯥꯅ ꯑꯄꯥꯝꯕꯗꯨꯒꯤ ꯋꯥꯅꯤ ꯕ ꯀꯦ ꯀꯦ ꯁꯥꯟꯅꯕ ꯕꯣꯜ ꯁꯥꯟꯅꯕꯗꯨ ꯂꯣꯏ ꯍꯩ ꯉꯥꯛꯇꯅꯦ ꯕꯣꯜ ꯍꯩꯇꯅꯕ ꯋꯥ ꯁꯤ ꯊꯣꯛꯂꯛ ꯌꯥꯕꯗꯤꯦ ꯑꯩꯈꯣꯏ ꯁꯤꯗ ꯄꯤꯠ ꯄꯤꯠ ꯁꯥꯟꯅꯕꯕ ꯑꯁꯨꯃꯗꯤ ꯍꯩꯕꯅꯤ ꯇꯧꯅꯗꯤ
ꯃꯥꯅꯤ ꯄꯊ
ꯌꯦꯒꯅ ꯆꯀꯅꯤ ꯃꯣꯏꯗꯤ ꯑꯗꯨ ꯑꯣꯏꯔꯗꯤ ꯑꯩꯗꯤ ꯑꯗꯨꯝ ꯑꯉꯥꯎꯄꯩꯗꯦ
ꯐꯣꯟꯁꯤ ꯃꯣꯏ ꯑꯣꯏꯅ ꯁꯥꯟꯅꯕꯩ ꯇꯔꯞ ꯀꯅ ꯇꯧꯈꯠꯂꯛꯏ
ꯃꯥꯅꯦ ꯄꯗ ꯐꯦꯟꯅ ꯄꯥꯡꯈꯩ
ꯐꯦꯟ ꯍꯥꯏꯁꯦ ꯑꯉꯥꯎꯕꯒꯤ ꯐꯦꯟ ꯃꯌꯥꯝ ꯂꯩꯔꯤꯌꯦ
ꯑ
ꯎꯝ ꯑꯗꯨꯕꯨ ꯍꯟꯗꯛꯇꯤ ꯂꯥꯁ ꯑꯣꯏꯒꯗ ꯂ ꯑꯍꯨꯝꯁꯦ ꯑꯝꯇ ꯂꯧꯔꯣꯏꯕ ꯈꯪꯕ꯭ꯔꯥ
ꯍ ꯃꯩꯗꯤꯅꯦ ꯃꯥ ꯃꯦꯁꯤꯣꯅꯥꯗꯣ ꯑꯝꯕ ꯄꯠꯇ ꯇꯝꯕ ꯉꯝꯕ ꯄꯣꯠ ꯅꯠꯇꯦ
ꯇꯝꯕ ꯉꯝꯗꯕꯗꯨꯣ ꯃꯣꯏꯗꯨ ꯀ꯭ꯋꯥꯠꯇꯣ
ꯑ
ꯁ꯭ꯠꯇꯣ ꯌꯦꯡꯉꯥꯟ ꯑꯩꯈꯣꯏꯒꯤ ꯂꯤꯡꯕꯨꯗꯤ ꯅꯤꯡꯗꯦ ꯍꯥꯏ ꯌꯥꯕꯗꯤ ꯃꯤ ꯋꯥꯀꯞ ꯊꯥꯗꯣꯛꯂꯛꯏꯅꯤ ꯑꯐꯥꯎꯕ ꯉꯥꯛꯇꯅꯤ ꯊꯥꯗꯣꯛꯏꯕ ꯑꯩꯁꯨ ꯂꯩꯗꯅ ꯁꯤꯁꯤꯁꯤꯜꯂꯛꯀꯥꯟꯗ ꯌꯥꯗꯕꯗꯣ
ꯌꯥ ꯌꯥꯏ ꯀꯦ ꯇꯧꯔꯣꯒ
ꯑꯗꯨꯕꯨ ꯋꯥꯔꯜ ꯀꯞꯁꯤꯕꯨ ꯀꯔꯤꯅꯣꯅꯤ ꯇꯧꯗꯣꯔꯤꯁꯤꯕꯣ ꯇꯥꯡ ꯀꯌꯥꯗꯒꯤꯩꯅ ꯍꯧꯕꯗꯨꯕꯣ ꯑꯦꯂꯚꯦꯟꯗꯔ
ꯋꯥ ꯀ ꯑꯦꯛꯖꯝ ꯇꯣꯏ
ꯌꯦꯁ ꯑꯩꯒꯤꯁꯨ ꯑꯀꯅꯤꯡ ꯑꯦꯛꯖꯥꯝ ꯂꯩꯅꯦ ꯕꯗꯔ
ꯑꯩ ꯁꯃꯖ
ꯑꯩꯈꯣꯏꯒꯤ ꯑꯅꯩꯕ
ꯇ ꯏꯝꯇꯤꯍꯁ
ꯑꯣꯏꯔꯣꯡ ꯌꯦꯡꯕꯤꯌꯦ ꯌꯦꯂꯦꯒꯤ ꯏꯔꯋꯏ
ꯀꯕꯠꯇꯌꯥ
ꯇ꯭ꯔꯦꯟ ꯊꯧꯕ
ꯎꯝ ꯇ ꯇ꯭ꯔꯦ ꯌ ꯆ ꯄꯥꯏꯔ
ꯑꯩ ꯇ꯭ꯔꯦꯟꯒꯤ ꯀꯩꯅꯣ ꯇ꯭ꯔꯦꯟ ꯏꯁꯇꯦꯁꯟ ꯃꯥ ꯇꯔ ꯍꯥꯏꯥꯏꯗ ꯂꯩꯕ ꯈꯕ꯭ꯔꯥ ꯏꯁꯇꯦꯁꯟꯒꯤ ꯌꯦ ꯇꯣ
ꯌꯁ ꯊꯥꯏ ꯇꯣꯂꯣ ꯀꯌꯥ
ꯑꯃꯣ ꯍꯂ
ꯑ ꯑꯗꯨꯅ ꯐꯔꯦꯅꯦ
ꯑꯦꯔꯋꯦꯅ ꯇꯣꯂꯣꯞ ꯆꯥꯎ ꯍꯜꯂꯤ ꯅꯣꯏ ꯈꯪꯗꯕꯅꯦ ꯑꯦꯔꯋꯦ ꯇꯣꯂꯣꯞ ꯊꯤ ꯆꯥꯎꯕꯖꯥꯠꯅꯤ ꯏꯕꯨꯣ
ꯍꯣꯏ
ꯃꯤꯅ ꯃꯤꯅ ꯍꯥꯏꯗꯧꯗꯣ ꯅꯍꯥꯟꯅ ꯀꯩꯅꯣꯒꯤ ꯑꯩꯈꯣꯏ ꯔꯦꯜꯋꯦꯒꯤ ꯀꯩꯅꯣ ꯇꯧ ꯀꯥꯡꯕꯨꯗꯣ ꯑꯩꯈꯣꯏꯒꯤ ꯑꯥꯔ ꯄꯤ ꯑꯦꯐ ꯀꯥꯡꯕꯨꯗꯣ ꯍꯥꯏꯗꯤ ꯔꯦꯜꯋꯦ ꯄ꯭ꯔꯣꯇꯦꯛꯁꯟ ꯐꯣꯔꯁ ꯍꯥꯏꯅ ꯑꯃ ꯂꯩꯌꯦꯕ ꯑꯗꯨ ꯀꯥꯁ ꯇꯥꯔꯣꯏ ꯑꯩ ꯑꯦꯁ ꯑꯥꯏ ꯀꯧꯀꯅꯤ ꯀꯟꯁꯇꯦꯕꯜ ꯀꯧꯀꯅꯤ ꯃꯌꯥꯝ ꯀꯅꯤ ꯑꯩꯈꯣꯏ ꯃꯅꯤꯄꯨ ꯟꯗ ꯇꯥꯗꯧꯣꯏꯅꯦꯕ ꯑꯗꯨꯏꯗ ꯎ ꯀꯩꯅꯣ ꯅꯍꯥꯟ ꯑꯩꯈꯣꯏ ꯕꯀꯥꯗ ꯖꯒꯥꯥꯟꯅ ꯃꯌꯥꯝ ꯂꯩꯔꯝꯃꯦꯕ ꯃꯅꯤꯄꯨꯔ ꯃꯆꯥꯥꯡ ꯉꯥꯛꯇꯅꯦꯕ ꯑꯥꯔ ꯄꯤ ꯑꯣ ꯀꯥꯡꯕꯨꯗꯣ ꯑꯗꯨ ꯀ ꯐ ꯁꯥꯥꯈꯩꯗꯨꯅ ꯍꯥꯏꯔꯝꯃꯦ ꯑꯁ ꯅꯣꯏ ꯋꯦꯒꯤꯁꯤ ꯐꯖꯅ ꯊꯥꯁꯤꯜꯂꯣ ꯑꯩꯈꯣꯏꯁꯤ ꯇ꯭ꯔꯦꯟ ꯂꯥꯛꯑꯗꯧꯅꯤꯅ ꯁꯤꯗ ꯑꯗꯨꯝ ꯑꯗꯨ ꯂꯩꯔꯝꯃꯤ ꯑꯗꯨꯅ ꯑꯔꯤ ꯒꯋꯥ ꯇ ꯌꯦꯅꯤꯁꯤ ꯏꯁꯇꯦꯁꯟꯅꯅꯦ ꯒꯧꯍꯥꯇꯤꯒ ꯁꯤꯒ ꯇꯥꯗꯣꯏꯅꯦꯕ ꯑꯗꯣ ꯁꯤꯗ ꯅꯧꯅ ꯏꯁꯇꯦꯁꯟ ꯂꯥꯛꯑꯀꯥꯟꯗꯗꯤ ꯁꯤꯗ ꯂꯣꯏ ꯇꯥꯛꯀꯗꯣꯏꯅꯦꯕ ꯈꯪꯕ꯭ꯔꯥ ꯑꯗꯨꯅ ꯁꯤꯗ ꯂꯣꯏ ꯑꯗꯨ ꯇꯥꯗꯧ ꯂꯩꯔꯝꯃꯤ ꯑꯗꯨ ꯇ ꯀ ꯃꯣꯏ ꯃꯣꯏ ꯀꯩꯅꯣ ꯇꯧꯕꯒꯒꯤ ꯉꯥꯡꯕꯒꯤ ꯂꯥꯛꯄ ꯑꯥꯄꯤꯌꯣ ꯀꯥꯡꯕꯨꯗꯣꯈꯣꯏ ꯄꯩꯈꯥ ꯑꯦꯛꯒ ꯌꯥꯝ ꯇꯧꯕꯒꯒꯤ ꯃꯣꯏ ꯌꯦꯡꯁꯤꯟꯕꯩ ꯃꯒ ꯆꯅꯤ ꯇꯅꯥ ꯋꯥ
ꯑꯦ ꯍ ꯇ ꯇꯧꯏ ꯄ ꯄꯈꯥ ꯇꯥꯁꯦ ꯑꯃꯨꯛ ꯍꯥꯠꯇꯣꯛꯀꯦ ꯇꯧꯔ ꯁꯥ ꯃꯄꯥꯟꯗ ꯀꯨꯏ ꯐꯜꯂ
ꯀꯥ ꯑꯣ ꯑꯣꯔꯤꯌꯣꯟ ꯅꯕ꯭ꯔꯥ
ꯎꯝ
ꯃꯔꯈ ꯉꯥꯛꯗꯅꯤꯅ ꯅꯅꯨꯡꯁꯥ ꯑꯗꯨꯔ ꯑꯗꯨ ꯍꯥꯜꯂꯃꯥꯡ ꯇꯧꯔ ꯂꯣꯏ ꯇꯧꯔ ꯈꯣꯏꯗꯧ ꯆꯥꯎꯒꯠꯂꯛꯀꯅꯤ ꯑꯗꯩ ꯃꯅꯨꯡꯗꯨꯁꯨ ꯅꯨꯡꯊꯤꯟꯜ ꯇꯥꯔꯗꯤꯀꯣ ꯀꯞꯅꯤꯡꯕ ꯑꯃ ꯌꯥꯎꯔꯅꯤꯕꯣ ꯅꯥ ꯁꯥꯅ ꯁꯥꯕꯅꯤ ꯐꯤ ꯑꯃ ꯀꯣꯟꯅ ꯎ ꯋꯥꯗ ꯑꯣꯍ ꯃꯥ ꯇ ꯏꯁꯥ ꯌꯣ ꯍꯩꯅꯗꯕꯅꯦ ꯀꯀꯥ ꯊꯥꯕꯗꯣ
ꯍꯣꯔꯦꯟ ꯉꯥꯏꯥꯍꯣꯏ ꯑꯃꯨꯛ ꯇꯧꯔꯛꯎꯕꯗ
ꯑꯣꯀꯦ ꯑꯃꯨꯛꯇ ꯑꯣꯀꯦ ꯊꯝꯃꯨ
ꯑꯣꯀꯦ
ꯑꯗ ꯃꯥꯒꯤ